ꯑꯣ ꯑꯣ ꯇꯥꯕ꯭ꯔꯣ
ꯇꯥꯢ ꯇꯥꯢ ꯅꯨꯉꯥꯢꯔꯤꯕꯨ
ꯅꯨꯡꯉꯥꯢꯔꯤꯌꯦ
ꯀꯔꯝ ꯀꯔꯝ ꯄꯥꯜꯂꯤꯒꯦ
ꯄꯡꯂꯩ ꯂꯩꯔꯤꯑꯗꯨꯅꯤꯗ ꯀ꯭ꯌꯥꯝꯕꯨ ꯅꯨꯡꯉꯥꯏꯔꯨꯗꯣꯢꯅꯣ ꯀꯥꯏ
ꯏꯁ ꯀꯩꯒꯤꯅꯅꯨꯡꯉꯥꯏꯔꯗꯉꯥꯏ ꯑꯗꯒꯤ ꯀꯩ ꯍꯥꯏꯒꯦ
ꯎꯝ ꯈꯪꯗꯦꯗ ꯑꯗꯨꯗꯤ ꯅꯨꯡꯉꯥꯏꯐꯝꯁꯨ ꯈꯪꯗꯦ ꯋꯥꯕꯗꯝꯁꯨ ꯈꯪꯗꯦ ꯀꯥꯏ ꯁꯤ
ꯃꯌꯥꯢꯗ ꯂꯩꯔꯤꯕ ꯍꯦꯛꯇ
ꯍꯣꯏ ꯍꯥꯏ
ꯑꯈꯣꯢꯗꯤ ꯃꯌꯥꯏꯒꯤ ꯃꯤꯅꯤꯗꯣ
ꯍꯣꯏ ꯅꯪꯗꯤ ꯀꯃꯥꯏꯅ ꯇꯧꯔꯤꯒꯦ
ꯆꯞ ꯃꯥꯟꯅꯩꯗꯣ ꯑꯩꯈꯣꯏ ꯁꯨꯝ ꯃꯌꯥꯏꯒꯤ ꯃꯤꯅꯤꯗ
ꯑꯃꯨꯛ ꯅꯨꯡꯉꯥꯏ ꯑꯃꯕꯨ ꯍꯦꯛ ꯋꯥꯕꯗꯤ ꯍꯥꯏꯇ꯭ꯔꯦ ꯍꯥꯏ ꯑꯗꯨꯃꯥꯏꯅ ꯑꯀꯥ ꯑꯀꯨꯝ ꯇꯧꯔꯒ ꯂꯩ ꯍꯥꯏꯇꯥꯔꯦ
ꯑꯩꯅ ꯈꯪꯅꯤꯡꯉꯤꯁꯤ ꯅꯨꯡꯉꯥꯏ ꯍꯥꯏꯕꯗꯤ ꯌꯥꯏ ꯍꯥꯏꯔꯒ ꯋꯥꯏ ꯍꯥꯏꯕꯁꯤ ꯌꯥꯗꯦ ꯍꯥꯏ ꯍꯥꯏꯕ ꯌꯥꯗꯦ ꯍꯥꯢꯁꯦ ꯀꯔꯤꯒꯤꯅꯣ ꯁꯤꯅꯤ
ꯎꯝ
ꯅꯨꯡꯉꯥꯏ ꯍꯥꯏꯃꯟꯗꯅ ꯋꯥꯊꯣꯔꯛꯑꯅꯤ ꯍꯥꯏꯗꯤ ꯂꯥꯏꯁꯤꯅꯦ ꯁꯤ ꯃꯤꯁꯤ ꯅꯨꯡꯉꯥꯏꯌꯦ ꯌꯥꯝ ꯍꯥꯏ ꯑꯝꯇ ꯑꯋꯥꯕ ꯃꯁꯛ ꯈꯪꯍꯟꯒꯦ ꯀꯥꯏꯅꯒ ꯋꯥꯍꯜꯂꯛꯑꯗꯤ
ꯈꯪꯗꯦꯅꯦ ꯑꯗꯨꯗꯤ ꯑꯩꯈꯣꯏ ꯅꯍꯥꯟꯋꯥꯏ ꯑꯍꯟꯁꯤꯡꯗ ꯍꯪꯉꯨꯗꯧ ꯉꯥꯢꯔꯦ
ꯎꯝ ꯑꯗꯣ ꯑꯩꯈꯣꯏ ꯊꯥꯏꯅꯒꯤ ꯑꯍꯟꯁꯤꯡꯁꯦꯀꯣ ꯎꯝ ꯑꯩꯈꯣꯏꯒꯤ ꯁꯥꯎꯅꯤꯡꯕ ꯍꯥꯏꯔꯒꯅ ꯌꯥꯗꯦ ꯑꯗꯨꯗꯒꯤ ꯐꯠꯇꯦꯗꯤ ꯃꯌꯥꯝ ꯍꯥꯏꯕ ꯑꯗꯣ ꯀꯩꯗꯧꯕꯩ ꯌꯥꯗ꯭ꯔꯤꯅꯣ ꯀꯩꯗꯧꯕ ꯐꯠꯇ꯭ꯔꯤꯅꯣ ꯑꯗꯨꯏ ꯃꯔꯝ ꯁꯨꯡꯍꯥꯏ ꯍꯥꯏꯗꯝꯅꯦꯕ ꯑꯗꯨꯅ ꯁꯨꯝ ꯑꯩꯈꯣꯏꯁꯦ ꯀꯟꯐ꯭ꯌꯨꯁꯁꯨ ꯆꯠꯍꯜꯂꯦ ꯑꯗꯨꯗꯒꯤ ꯗꯥꯎꯠꯁꯨ ꯃꯌꯥꯝ ꯂꯩꯇ꯭ꯔꯥꯅꯦ
ꯎꯝ ꯂꯩ ꯂꯩ ꯃꯣꯏꯁꯨ ꯈꯪꯗ ꯇꯧꯔꯤ ꯑꯣꯢꯔꯝꯅꯤ
ꯑꯗꯣ ꯈꯪꯗꯕ ꯄꯣꯠꯇꯣ ꯀꯩꯗꯧꯕꯩ ꯁꯥꯒꯠꯂꯤꯅꯣ ꯁꯤꯅꯤ
ꯑꯗꯨ ꯑꯗꯨꯖꯨ ꯈꯪꯗꯦ ꯑꯩꯁꯨ
ꯎꯝ ꯈꯪꯅꯕ ꯊꯤꯖꯜꯂꯨꯔꯥꯁꯤꯔꯥ
ꯎꯝ ꯑꯗꯨ ꯃꯤ ꯃꯌꯥꯝ ꯊꯤꯖꯤꯟꯅꯩꯁꯤꯗꯤ ꯑꯥ ꯑꯩꯈꯣꯏ ꯑꯔꯤ ꯑꯔꯤꯕ ꯎꯝ ꯌꯥꯝ ꯂꯩꯔꯤꯗ ꯑꯩꯈꯣꯏꯒꯤ ꯍꯤꯁꯇ꯭ꯔꯤ ꯍꯥꯏꯇꯥꯔꯦꯅꯦ ꯃꯌꯥꯝ ꯊꯤꯖꯤꯟꯅꯗ ꯀꯩꯗꯧꯅꯥꯗꯣꯏꯅꯣ ꯑꯗꯨꯝ ꯂꯥꯏꯔꯤꯛ ꯄꯨꯊꯣꯛꯏꯕ ꯀꯩꯗꯧ ꯃꯌꯥꯝ ꯇꯧꯔꯤꯁꯤꯅꯦ
ꯎꯝ
ꯑꯗꯣ ꯑꯩꯈꯣꯏꯁꯨ ꯇꯟꯗ꯭ꯔꯥꯗꯤ ꯌꯥꯎꯔꯨꯕ ꯌꯥꯏ ꯊꯤꯖꯤꯜꯂꯨꯕ ꯌꯥꯏ ꯃꯥꯅ ꯁꯤ ꯍꯥꯏꯔꯝꯃꯤꯁꯤꯅ ꯀꯩꯅꯣ ꯁꯤ ꯍꯥꯏꯔꯝꯃꯤꯁꯤꯅ ꯀꯩꯅꯣ ꯀꯥꯏꯗꯒꯤ ꯑꯗꯨꯝ ꯈꯪꯗꯣꯛꯄ ꯌꯥꯏ ꯑꯗꯨꯅꯦ ꯂꯣꯏ ꯈꯪꯗꯣꯛꯄꯅꯗꯤ ꯐꯕꯅꯦ ꯍꯥꯏꯗꯤ ꯎꯝ ꯑꯩꯈꯣꯏꯅꯤ ꯁꯤꯗꯥ ꯂꯩꯔꯒ ꯑꯩꯈꯣꯏ ꯂꯝꯒꯤ ꯃꯔꯝꯗꯨꯐꯥꯎ ꯈꯪꯗꯦ ꯍꯥꯏꯇꯥꯔꯒꯗꯤ ꯃꯤ ꯌꯥꯝ ꯍꯟꯊꯥꯅ ꯎꯕꯗꯣ
ꯎꯝ
ꯑꯗꯨꯃꯥꯏꯅ ꯎꯔꯛꯄꯁꯨ ꯌꯥꯏꯌꯦꯕ ꯑꯗꯨꯅ ꯌꯥꯔꯤꯈꯩ ꯂꯣꯏ ꯈꯪꯖꯤꯟꯕꯅꯗꯤ ꯐꯩ
ꯎꯝ ꯍꯣꯏ ꯑꯗꯨꯕꯨꯗꯤ ꯆꯨꯝꯃꯦ ꯑꯗꯣ ꯑꯩꯈꯣꯏꯗꯤ ꯁꯪꯖꯗꯕꯅꯤꯅ
ꯍꯝ ꯇꯧꯔꯂꯣꯏꯔꯦ ꯀꯩꯅꯣ
ꯎꯝ
ꯆꯥꯛ ꯆꯥꯔꯕꯣ
ꯆꯥꯔꯦ
ꯀꯩ ꯏꯟꯖꯥꯡ ꯆꯔꯕꯥ
ꯑꯁ ꯎꯇꯤ ꯑꯣꯏ ꯇꯧꯔꯦ ꯉꯁꯤꯗꯤ
ꯅꯪꯅ ꯄꯥꯝꯖꯕꯖꯣ
ꯎꯝ ꯑꯩꯅ ꯄꯥꯝꯖꯕꯗꯣ ꯑꯣꯏꯅ ꯇꯧꯔꯦ
ꯎꯇꯤ ꯀꯔꯝꯕꯅꯣ
ꯑꯁꯪꯕꯅꯤꯗ
ꯑꯁ ꯑꯗꯨꯗꯤ ꯅꯪꯅ ꯍꯦꯟꯅ ꯄꯥꯝꯖꯕꯗꯨꯅꯤꯅꯦ
ꯃꯥꯅꯦ ꯃꯥꯅꯦ ꯑꯁ ꯑꯗꯣ ꯆꯁꯤꯜꯂꯨꯕꯩ ꯏꯁꯥꯁꯦ ꯀꯟꯅ ꯃꯨꯟꯗꯔꯛꯏꯌꯦ
ꯏꯁ ꯌꯥꯝ ꯊꯤ ꯍꯥꯎ꯭ꯒꯔꯕꯕ
ꯍꯥꯎꯔ‌ꯦ ꯀꯩꯅꯣ ꯐꯖꯅ ꯆꯥꯁꯤꯟꯒ꯭ꯔꯦ
ꯎꯝ
ꯍꯩ ꯆꯥ ꯌꯥꯗꯕꯗꯣ ꯐꯥꯅ ꯉꯁꯤꯗꯤ ꯐꯖꯅꯥ ꯐꯨꯆꯤꯟꯈ꯭ꯔꯦ
ꯎꯇꯤꯅ ꯃꯍꯥꯎꯔꯦ ꯎꯝ
ꯌꯦꯟꯒꯥ ꯎꯇꯤꯒꯥ ꯈꯜꯂꯣ ꯍꯥꯏꯗꯤ ꯀꯔꯝꯕ ꯈꯟꯅꯤ
ꯑꯁ ꯃꯗꯨ ꯌꯥꯝ ꯂꯨꯕ ꯊꯕꯛꯅꯦ ꯃꯗꯨ
ꯎꯇꯤ ꯌꯥꯝ ꯍꯥꯎꯔꯦ ꯌꯥꯝ ꯆꯥꯁꯤꯟꯂꯦ ꯍꯥꯏꯕꯗꯨꯗꯅꯤ ꯑꯩꯅ ꯍꯪꯂꯛꯏꯁꯦ
ꯑꯁ ꯑꯗꯨ ꯑꯗꯨ ꯈꯨꯊꯣꯡ ꯈꯨꯊꯣꯡꯗ ꯂꯩꯔꯦꯅꯦ ꯑꯗꯨꯗꯤ
ꯍꯣꯏ ꯑꯗꯨꯕꯨꯗꯤ ꯃꯣꯏ ꯌꯦꯟꯗꯣ ꯌꯥꯝ ꯍꯥꯎꯇꯅ ꯊꯣꯡꯉꯒꯗꯤ ꯎꯇꯤꯗꯨꯅ ꯍꯥꯎꯅ ꯊꯣꯡꯉꯒꯗꯤ ꯑꯃꯨꯛ ꯎꯇꯤꯗꯨ ꯆꯥꯅꯤꯡꯗꯣꯏꯅꯦꯕ
ꯑꯗꯨꯅꯦ
ꯑꯗ‌ꯣ ꯌꯦꯟꯗꯨꯅ ꯑꯃꯨꯛ ꯍꯥꯎꯅ ꯉꯧꯔꯥ ꯎꯇꯤꯗꯣ ꯑꯃꯨꯛ ꯍꯥꯎꯇ꯭ꯔꯥꯗꯤ ꯌꯦꯟꯗꯣ ꯆꯥꯅꯤꯡꯗꯣꯏꯅꯦꯕ ꯑꯗꯣ ꯅꯦꯠꯋꯥꯛ ꯍꯥꯎꯅ ꯊꯣꯡꯉꯥꯃꯒꯗꯤ ꯀꯃꯥꯏꯟ ꯇꯧꯕ ꯇꯪꯈꯥꯏ ꯇꯪꯈꯥꯏ ꯆꯥꯗꯣꯏꯔꯕ
ꯑ ꯑꯗꯨꯗꯤ ꯇꯪꯈꯥꯏ ꯇꯪꯈꯥꯏ ꯆꯥꯇꯕ ꯆꯥꯛ ꯆꯔ ꯆꯥꯛ ꯆꯥꯛ ꯀꯩꯗꯧ ꯈꯪꯉ‌ꯣꯏꯗꯩꯕ ꯆꯥꯛ ꯆꯥꯕꯅ ꯎꯇꯤꯒ ꯆꯥꯔꯅꯤ ꯑꯗꯨꯒ ꯑꯥ ꯃꯇꯨꯡꯗ ꯌꯦꯟꯗꯨ ꯆꯥꯔ ꯂ‌ꯣꯏꯔ‌ꯦ ꯀꯩꯅꯣ
ꯑꯦ ꯑꯩꯗꯤ ꯑꯗꯨꯃꯥꯏꯅ ꯃꯤꯛꯁ ꯇꯧꯔ ꯆꯥꯕꯗꯣ ꯏꯍꯩ ꯍꯩꯅꯖꯗꯦ ꯍꯥꯏꯇꯥꯏ ꯍꯥꯏꯗꯤ ꯃꯍꯥꯎ ꯂꯧꯐꯝ ꯈꯪꯗꯕꯗꯣ ꯑ ꯎꯇꯤꯁꯦ ꯆꯥꯎꯔꯦ ꯈꯜꯂꯁꯤꯅꯤ ꯎꯇꯤꯁꯦ ꯆꯥꯕ ꯂꯣꯏꯔꯀꯥꯟ ꯌꯦꯟꯁꯦ ꯆꯥꯕꯁꯤꯗ ꯑ ꯎꯇꯤꯒꯤ ꯃꯍꯥꯎꯗꯣ ꯂꯩꯔꯒ ꯑꯃ ꯌꯦꯟꯒꯤ ꯃꯍꯥꯎꯗꯣ ꯍꯥꯏꯗꯤ ꯑ ꯂꯣꯏꯅꯃꯛ ꯈꯪꯕ ꯉꯝꯗꯕꯗꯣ ꯈꯔ ꯍꯣꯏ ꯆꯥꯕꯒꯤ ꯈꯔ ꯃꯍꯥꯎꯗꯤ ꯈꯔ ꯐꯪꯉꯒꯁꯨ ꯍꯥꯏꯗꯤ ꯀꯩꯝ ꯆꯥꯗꯕꯤꯗ ꯌꯦꯟ ꯈꯤꯇꯪ ꯆꯥꯕ ꯃꯤꯅ ꯐꯪꯕ ꯃꯍꯥꯎꯒ ꯑꯗꯨꯒꯤ ꯃꯍꯥꯎꯗꯨ ꯑꯗꯨꯗꯣ ꯌꯧꯅ ꯐꯪꯗꯦ ꯑꯗꯨꯅ ꯍꯥꯏꯗꯤ ꯌꯦꯟꯖꯥꯡꯁꯦ ꯑ ꯃꯌꯥꯝ ꯀꯩꯅꯣ ꯇꯧ ꯆꯥꯗꯣꯏ ꯁꯔꯨꯛꯄꯨꯗꯤ ꯑꯃꯈꯛꯇꯪ ꯍꯥꯏꯗꯤ ꯃꯍꯥꯎ ꯈꯪꯅ ꯆꯥꯕꯗꯣ ꯑꯗꯨꯃꯥꯏꯅ ꯑꯣꯏꯅ ꯆꯥꯕꯗꯨꯅ ꯄꯥꯝꯃꯦ ꯍꯥꯏꯇꯥꯔꯦ ꯑꯩꯒꯤ ꯑꯣꯏꯅꯗꯤ
ꯎ ꯅꯣꯏ ꯑꯉꯥꯡ ꯑꯣꯏ ꯇꯧꯔꯤ ꯑꯗꯨꯏ ꯃꯍꯥꯎ ꯈꯪꯗꯦꯗ
ꯏꯁ ꯑ ꯑꯩꯈꯣꯏꯗꯤ ꯑꯃꯁꯨ ꯑꯃꯁꯨ ꯂꯥꯝꯕꯗꯣ ꯇꯟꯕ ꯍꯥꯏꯇꯥꯔꯦꯅꯦ ꯑꯇꯧꯕ ꯑꯃꯗꯣ ꯑꯗꯨꯝ ꯐꯖꯅ ꯃꯥꯏꯄꯨꯅꯅ ꯇꯧꯕ ꯄꯥꯝꯖꯕ ꯍꯥꯏꯇꯥꯔꯦ
ꯅꯣꯏꯑꯗꯨꯗꯤ ꯑꯍꯦꯟꯕ ꯌꯦꯟꯅ ꯍꯥꯎꯋꯦꯅ ꯍꯦꯟꯕ ꯄꯥꯝꯕꯩ ꯋꯥꯔꯤꯅꯤ
ꯏꯁ ꯏꯁ ꯌꯦꯟ ꯊꯣꯡꯕꯅꯁꯨ ꯍꯦꯟꯗꯦ ꯎꯠꯇꯤ ꯊꯣꯡꯕꯅꯁꯨ ꯍꯦꯟꯗꯦ ꯆꯞ ꯃꯥꯟꯅꯩ
ꯆꯞ ꯃꯥꯟꯅꯔꯗꯤ ꯆꯞ ꯃꯥꯟꯅꯅ ꯆꯥꯒꯗꯕꯅꯤ ꯀꯩꯅꯣ
ꯑꯗꯣ ꯑꯩꯈꯣꯏꯗꯤ ꯑꯅꯤ ꯆꯥꯃꯤꯟꯅꯕ ꯍꯩꯇꯕꯒꯤ ꯇꯧꯕ ꯋꯥꯅꯤ ꯀꯩꯅꯣ
ꯎ ꯇꯨꯇꯨ ꯍꯥꯏꯖꯦꯜꯂꯦ ꯍꯥꯏꯖꯦꯜꯂꯒ
ꯍꯥꯏꯖꯤꯟꯗꯦ ꯍꯥꯏꯖꯤꯟꯗꯦ ꯍꯥꯏꯖꯟꯗꯦ
ꯑꯍꯥꯎꯕ ꯌꯦꯟꯗ ꯆꯥꯗꯣꯏꯗ ꯍꯣꯠꯅꯔꯦ ꯍꯥꯏꯖꯤꯜꯂꯒ
ꯍꯥꯏꯖꯟꯗꯦ ꯍꯥꯏꯖꯟꯗꯦ
ꯎꯝ
ꯌꯦꯟꯗꯣ ꯍꯥꯟꯅ ꯆꯥꯊꯣꯛꯑꯒ ꯍꯣꯔꯦꯟ ꯅꯨꯡꯗꯥꯡ ꯎꯇꯤ ꯑꯣꯏꯔꯁꯨ ꯆꯌꯥꯏ ꯀꯩꯅꯣ ꯑꯗꯨꯗꯩ ꯍꯥ ꯅꯨꯡꯗꯥꯡꯗꯕꯨ ꯊꯣꯡꯉꯦ ꯈꯜꯂꯣ ꯅꯨꯡꯗꯥꯡꯗꯣ ꯆꯥꯊꯣꯛꯑ ꯑꯌꯨꯛꯇ ꯎꯇꯤ ꯆꯥꯕ ꯌꯥꯏ ꯀꯩꯅꯣ
ꯑꯅꯤ ꯊꯣꯛꯉꯥ ꯑꯃꯨꯛ ꯆꯥꯏꯗꯣꯏꯕ
ꯎꯝ
ꯑꯗꯣ ꯑꯃꯨꯛꯇ ꯑꯅꯤꯔꯛꯇꯣ ꯆꯥꯕ ꯌꯥꯗ꯭ꯔꯕꯅꯤꯅ ꯃꯊꯪ ꯃꯊꯪ ꯍꯥꯏꯗꯤ ꯒꯦꯞ ꯈꯔ ꯈꯔ ꯂꯩꯔ ꯑꯗꯨꯃꯥꯏ ꯆꯥꯕꯤ ꯇꯥꯔꯦꯅ
ꯑꯗꯣ ꯅꯨꯡꯊꯤꯜ ꯗ
ꯑꯅꯤꯃꯛꯀ ꯆꯥꯁꯤꯜꯂꯒ ꯑꯅꯤꯃꯛꯀ ꯆꯥꯥꯁꯜꯂ ꯁꯣꯏꯗꯅ ꯃꯧꯅꯔꯦ ꯁꯤꯒꯗꯤ ꯌꯦꯃꯧꯅꯕ ꯍꯥꯏꯕ ꯃꯧꯅꯕ ꯍꯥꯏꯕ ꯑꯃ ꯂꯩꯗꯥꯏꯅꯦ ꯁꯤꯗꯣꯛꯈꯔꯥꯗꯤ ꯀꯃꯥꯏ ꯗꯧꯕ
ꯑꯁ ꯇꯥꯡꯅꯤꯡꯗꯦꯍꯦ ꯇꯥꯅꯤꯡꯗꯕ ꯋꯥ ꯉꯥꯡꯅꯨꯗ
ꯑ ꯁꯨꯝ ꯈꯜꯂꯨꯅꯦ ꯃꯤ ꯑꯥ ꯄꯛꯅꯗꯕ ꯍꯥ
ꯌꯥꯕꯩ ꯅꯠꯇ꯭ꯔꯣ ꯑꯩꯅ ꯆꯥꯏꯁꯦ
ꯏꯁ ꯅꯪꯕꯨ ꯎꯇꯤ ꯑꯁꯪ ꯆꯥꯏꯗꯥꯏꯅꯦ ꯀꯥꯏꯗꯒꯤ ꯌꯦꯟ ꯑꯃꯨꯛ ꯆꯥꯏꯕ ꯍꯥ
ꯎꯝ ꯅꯍꯥꯟ ꯋꯥꯏ ꯌꯥꯝ ꯆꯥꯔꯛ ꯏ ꯀꯩꯅꯣ ꯍꯧꯖꯤꯛ ꯀꯤ ꯍꯥꯏꯕ ꯅꯠꯇꯦ
ꯑꯩꯗꯤ ꯍꯧꯖꯤꯛ ꯀꯤ ꯋꯥꯔꯤ ꯇꯧꯖꯕꯅꯤ ꯀꯩꯅꯣ ꯅꯣꯏ ꯍꯥꯟꯋꯥꯏ ꯋꯥꯔꯤ ꯇꯧꯕꯁꯨ ꯅꯠꯇꯅ
ꯑ ꯆꯞ ꯃꯥꯟꯅꯗ꯭ꯔꯣ ꯅꯍꯥꯟꯋꯥꯏꯒ ꯍꯧꯖꯤꯛꯀ
ꯃꯥꯟꯗꯦ ꯅꯪ ꯅꯍꯋꯥꯏꯅ ꯑ
ꯃꫪꯩ ꯇꯧꯒꯦ ꯇꯧꯅꯤ ꯃꫪꯧ ꯇꯧꯕꯝ ꯂꯩꯇꯦꯅꯦ
ꯏꯁ ꯏꯁ ꯏꯁ ꯃꯔꯩ ꯇꯧꯕꯝ ꯊꯤ
ꯑꯩ ꯍꯧꯖꯤꯛꯅ ꯍꯧꯖꯤꯛꯅ ꯆꯥꯎꯔꯛꯑꯕꯒꯤ
ꯎꯝ ꯆꯥꯎꯔꯦ ꯍꯥꯏꯗꯤ ꯌꯦꯍꯧꯗꯕ꯭ꯔꯕ
ꯌꯥꯝꯃꯨ ꯅꯛꯇꯅꯤ ꯆꯥꯎꯔꯛꯑꯗꯤ ꯑ ꯑꯍꯟ ꯑꯣꯏꯁꯤꯜꯂꯛꯄꯒꯤ ꯁꯨꯝ ꯂꯩꯥꯏꯅꯥ ꯇꯤꯟꯅꯥ ꯊꯣꯛꯂꯛꯏꯅꯤꯅ ꯑꯗꯨ ꯃꯌꯥꯝꯗꯨꯅ ꯆꯥꯕꯗ ꯄꯛꯅꯕ ꯄꯛꯅꯗꯕ ꯂꯥꯛꯑꯗꯤ ꯉꯍꯥꯎꯔꯤꯀꯥꯟꯗꯤ ꯃꯁꯥ ꯐꯔꯤꯅꯦ ꯀꯦꯝ ꯃꯁꯨ ꯅꯥꯗꯕꯅꯤꯅ
ꯑꯗꯨꯅ ꯑꯗꯨꯅ ꯍꯛꯆꯥꯡ ꯁꯥꯖꯦꯜ ꯇꯧꯅꯤꯡꯗꯕ ꯅꯣꯏꯒꯤ ꯋꯥꯔꯤꯗ
ꯑꯩ ꯌꯥꯝ ꯇꯧꯗꯕꯩꯗ ꯍꯦꯥꯛꯛꯇ
ꯅꯣꯏ ꯇꯧꯔꯤꯗꯨꯕꯨ ꯇꯧꯋꯦ ꯍꯥꯏꯒꯦ ꯍꯥꯏ ꯇꯧꯗꯣꯏꯔꯤꯗꯨꯅꯦ
ꯑꯗꯨ ꯅꯣꯡ ꯐꯥꯗꯣꯛꯐꯥꯎꯗꯤ ꯇꯧꯔꯤꯗꯅ ꯑꯦꯠꯂꯤꯁ ꯑꯦꯄꯣꯔꯠ ꯈꯔꯗꯤ ꯊꯥꯗꯔꯤꯗꯅ ꯅꯣꯡ ꯐꯥꯗꯣꯛꯎꯔꯁꯨ
ꯑꯁ ꯅꯣꯡ ꯐꯥꯗꯣꯛꯀꯤꯦ ꯑꯦꯌꯥꯔꯄꯣꯔꯠꯇꯗꯤ ꯑꯗꯨꯒꯤ ꯔꯤꯖꯜꯗꯨꯨꯗꯤ ꯀꯩꯅꯣꯗ ꯂꯥꯛꯇꯥꯕ ꯆꯍꯤ ꯇꯔꯦꯠ ꯅꯤꯄꯥꯜꯒꯤ ꯃꯇꯨꯡꯗ ꯂꯥꯛꯇꯥꯕ
ꯔꯤꯖꯜ ꯂꯥꯛꯄ ꯂꯥꯛꯇꯗꯨꯅ ꯑꯃꯅꯤ ꯑꯗꯣ ꯑꯩꯅ
ꯌꯥꯝꯃꯁꯨ ꯌꯥꯝꯅꯁꯨ ꯑꯦꯐꯔꯠ ꯈꯤꯇꯪ ꯈꯤꯇꯪ ꯅꯨꯡꯇꯤ ꯊꯥꯗꯔꯤꯗꯅ ꯑꯩꯅ ꯅꯤꯡꯁꯤꯡꯂꯛꯄ ꯀꯥꯟꯗ
ꯎꯝ ꯅꯤꯡꯁꯤꯡꯗ꯭ꯔꯗꯤ ꯑꯗꯨꯝꯊꯣꯛꯑꯦ
ꯎꯝ ꯅꯤꯡꯁꯤꯡꯗ꯭ꯔꯒꯕꯨ ꯀꯃꯥꯏꯅ ꯇꯧꯕꯗ ꯑꯗꯨ ꯅꯤꯡꯁꯤꯡꯉꯀꯥꯟꯗ ꯇꯧꯕꯅꯤ ꯀꯩꯅ
ꯎꯝ ꯐꯣꯔ ꯈꯨꯊꯥꯗꯁꯨꯕꯅꯤ ꯑꯗꯨꯗ
ꯎꯝ ꯑ ꯀꯟꯗ
ꯎꯝ ꯈꯪꯉꯣꯏ ꯈꯪꯦ ꯍꯧꯖꯤꯀꯥꯟ ꯍꯛꯆꯥꯡꯅꯈ ꯌꯥꯏꯐꯔꯅꯤꯀꯣ
ꯎꯝ ꯎꯝꯝ
ꯎꯝ
ꯑꯗꯣ ꯍꯛꯆꯥꯡ ꯌꯥꯝ ꯐꯅ ꯂꯩꯔꯦꯅ ꯃꯤꯅ ꯑ ꯀꯔꯤ ꯑꯩꯁꯦ ꯍꯛꯆꯥꯡ ꯐꯅ ꯂꯩ ꯈꯜꯂꯦ ꯁꯤꯅꯦ ꯑꯗꯣ ꯉꯁꯥꯏ ꯂꯝꯖꯥꯎ ꯊ ꯊꯣꯛꯄꯗ ꯃꯤꯅ ꯒꯥꯔꯤ ꯊꯣꯡꯖꯤꯜꯂꯝꯕꯅꯤ ꯀꯃꯥꯏꯅ ꯇꯧꯕ
ꯏ ꯑꯗꯨꯗꯤ ꯅꯪꯒꯤꯁꯨꯨꯕꯅꯗꯗ ꯍꯣꯏ ꯅꯪꯅ ꯁꯣꯏꯔꯒꯁꯤ ꯦ ꯁꯣꯏꯖꯔꯦ ꯑꯗꯨ ꯍꯥꯏ ꯁꯝ ꯊꯣꯛꯣꯡꯑꯃꯦ ꯈꯜꯂ ꯑꯗꯨ ꯑꯣꯏꯔꯁꯨ ꯅꯪꯗꯣ ꯍꯛꯆꯥꯡꯗ ꯐ ꯇꯥꯔꯒꯗꯤ ꯑ ꯁꯄꯗꯕꯗ ꯍꯅ ꯁꯗꯔꯤꯅꯤ ꯀꯅ
ꯑ ꯏꯆꯦ ꯒꯥꯔꯤꯅ ꯊꯣꯡꯒꯥꯏꯔꯝꯕꯗꯨꯕꯨ ꯍꯛꯖꯤ ꯅꯪꯕꯔꯗꯤ ꯌꯥꯝ ꯁꯣꯛꯏ ꯀꯥꯏꯅ ꯂꯩꯕ꯭ꯔꯥ ꯑꯩꯁꯦ
ꯑꯁꯤꯕꯅꯦ ꯑꯩꯅ ꯑꯩꯌꯦ ꯑꯗꯨ ꯍꯦꯟꯅ ꯑꯩꯈꯣꯏ ꯍꯛꯆꯥꯡ ꯐ ꯑꯁꯤꯅ ꯈꯤꯇꯪꯗꯁꯨ ꯁꯦꯞ ꯑꯣꯏꯔꯛꯀꯗꯣꯏꯅꯦꯕ ꯍꯛꯆꯥꯡ ꯐꯠꯇꯕ ꯃꯤꯗꯣ ꯊꯦꯡꯕꯒ
ꯎꯝ ꯎꯝ ꯎꯝ ꯑꯣꯖꯖ ꯒꯥꯔꯤ ꯑꯆꯧꯕꯅ ꯂꯣꯡ ꯂꯔꯥꯎ ꯊꯨꯝꯒꯥꯏꯔ ꯈꯨꯗꯛꯇꯒ ꯁꯤꯅꯤ ꯑꯗꯨꯗꯒꯤ ꯀꯃꯥꯏꯅ ꯇꯧꯕ ꯑꯗꯨꯗꯤ ꯑꯩ ꯏꯁꯟꯥꯡ ꯐꯔꯅꯤꯅ ꯑꯗꯨꯗꯣ ꯃꯤꯅꯤꯠ ꯇꯔꯥꯃꯨꯛꯀ ꯂꯩꯔ ꯁꯤꯠꯇ꯭ꯔꯕ ꯑꯩꯁꯤꯅ ꯍꯥꯏ
ꯆꯥꯅꯤꯡꯗꯦ
ꯇ ꯇꯅꯤꯡꯦꯡ ꯌꯥꯔꯒ ꯑꯩ ꯁꯤꯁꯨ ꯈꯟꯅꯕ ꯌꯥꯕ ꯋꯥ ꯅꯠꯇ꯭ꯔꯣ
ꯁꯤ ꯁꯤ ꯍꯧꯖꯤ ꯇꯣꯏ ꯅꯠꯇꯦ ꯍꯥꯏꯔꯦ ꯍꯛꯆꯥꯡꯗ ꯅꯪ ꯃꯤꯅꯤꯠ ꯃꯤꯅꯤ ꯇꯔꯥꯗꯗꯤ ꯀꯩꯅꯣ ꯇꯧꯗꯔꯦ ꯈꯂꯣ ꯑꯗꯨ ꯃꯤꯠ ꯃꯉꯥꯗ ꯍꯣꯁꯄꯤꯇꯥꯜ ꯌꯧ ꯇꯥꯔꯒꯗꯤ ꯍꯣꯁꯄꯤꯇꯥꯜ ꯌꯧꯔꯒꯗꯤ ꯅꯪ ꯍꯤꯡꯗꯧ ꯑꯣꯏꯇꯥꯔꯦꯗꯤ ꯅꯪ ꯃꯤ ꯇꯔꯥ ꯈꯥꯡꯗꯧꯗꯣꯏꯒꯦ ꯃꯤꯅꯤꯠ ꯀꯨꯟ ꯍꯦꯟꯅ ꯈꯥꯡꯉꯝꯃꯣꯏ ꯑꯗꯨ ꯐꯠꯇ꯭ꯔꯣ꯫
ꯑꯗꯣ ꯍꯣꯁꯄꯤꯇꯥꯜ ꯄꯨꯈꯠ ꯄꯤꯅꯕ ꯃꯤ ꯂꯩꯇ꯭ꯔꯗꯤ ꯀꯃꯥꯏꯅ ꯇꯧꯕ ꯍꯥꯏꯗꯤ ꯑ ꯃꯤ ꯅꯨꯡ ꯌꯥꯝ ꯆꯠꯂꯗꯕ ꯃꯐꯝ ꯑꯗ ꯊꯦꯡꯒꯥꯏꯔꯝꯃꯦ ꯈꯜꯂ ꯁꯤꯅꯤ
ꯊꯦꯡꯒꯥꯏꯔꯝꯃꯦ ꯑꯗ ꯌꯥꯝ ꯀꯟꯅ ꯁꯣꯛꯄ ꯅꯠꯇ꯭ꯔꯦ ꯅꯁꯥꯅ ꯆꯠꯅꯤꯡꯉꯕꯅꯤ ꯅꯁꯥꯗꯨ ꯀꯜꯂꯗꯤ ꯅꯪ ꯅꯁꯥꯅ ꯆꯠꯆꯕ ꯉꯝꯃꯦꯅ
ꯏꯁ ꯒꯔꯤ ꯑꯁꯧꯕꯅ ꯎꯝ ꯃꯌꯥꯏꯗꯒ ꯐꯖꯅ ꯊꯨꯝꯒꯥꯏꯔꯝꯃꯒꯣ ꯑꯩ ꯀꯃꯥꯏꯅ ꯆꯠ ꯉꯝꯗꯣꯏꯅꯣ꯫
ꯐꯖꯅ ꯊꯣꯒꯥꯏꯔꯝꯃꯒ ꯆꯠꯄ ꯉꯝꯗꯕ ꯀꯩꯗꯧꯗꯕ ꯂꯩꯔꯁꯨ ꯅꯪ ꯅꯁꯥꯗ ꯍꯣꯠꯅꯔꯒ ꯈꯤꯇꯪ ꯌꯦꯡꯉꯒ ꯐꯣꯟ ꯇꯧꯔꯒ ꯑꯦ ꯁꯤꯕꯨ ꯁꯧꯕꯅꯤ ꯈꯪꯗꯦ ꯀꯩꯅꯅꯤ ꯈꯪꯗꯦ ꯑꯃ ꯇꯧꯕ ꯌꯥꯏꯗꯅ꯫
ꯑꯗꯩ ꯐꯨꯝ ꯄꯨꯔꯛꯑꯝꯗꯗꯤ ꯀꯃꯥꯏꯅ ꯇꯧꯕ꯫
ꯅꯪꯗꯗꯤ ꯃꯥꯒꯤ ꯐꯣꯟ ꯄꯨꯔꯛꯑꯗꯦꯗꯤ ꯍꯧꯒꯠꯂꯁꯤ ꯆꯦꯟ ꯇꯥꯔꯦꯅ ꯑꯗꯨꯅ ꯐꯣꯟ ꯂꯧꯕ ꯑꯗꯨ ꯍꯣꯁꯄꯤꯇꯥꯜ ꯆꯠꯇ꯭ꯔꯁꯨ ꯌꯥꯔꯦ ꯅꯪꯗꯨꯗꯤ ꯐꯣꯟ ꯂꯧꯕ ꯑꯣꯏꯅ ꯆꯦꯜꯂꯣ꯫
ꯑꯗꯨꯗ ꯑꯩꯁꯦ ꯍꯧꯒꯠꯄꯁꯨ ꯉꯝꯗ꯭ꯔꯦ ꯐꯣꯟꯁꯨ ꯄꯨꯗ꯭ꯔꯦ ꯑꯗꯨꯗꯤ ꯑꯩ ꯑꯗꯥꯏꯗ ꯑꯗꯨꯝ ꯇꯥꯔ ꯁꯤꯈ꯭ꯔꯅꯤ ꯍꯦꯜꯗꯤ ꯑꯣꯏꯔꯁꯨ꯫
ꯑꯗꯨꯗꯤ ꯍꯦꯜꯗꯤ ꯑꯣꯏꯗ꯭ꯔꯁꯨ ꯁꯤ ꯑꯣꯏꯔꯁꯨ ꯁꯤꯅꯤ ꯑꯗꯨꯗꯤ꯫
ꯎꯝ ꯑꯁ ꯑꯗꯨꯅ ꯑꯃꯨꯛ ꯍꯛꯆꯥꯡ ꯐꯕꯅ ꯃꯔꯨ ꯑꯣꯏ ꯍꯥꯏꯔ ꯀꯩ
ꯑꯣ ꯍꯛꯆꯥꯡ ꯐꯕꯅ ꯃꯔꯨ ꯑꯣꯏꯗ꯭ꯦꯁꯦ ꯅꯪꯅ ꯍꯥꯏꯅꯤꯡꯉꯤꯁꯦ ꯑꯗꯣ ꯅꯍꯜꯂꯣ ꯅꯍꯕꯁꯦ ꯌꯥꯝ ꯅꯨꯡꯉꯥꯏ